ꯇꯥꯔꯤꯕ꯭ꯔꯣ ꯑꯧ ꯑꯧ ꯇꯥꯏꯌꯦ
ꯇꯥꯏ ꯇꯥꯏ
ꯀꯩꯗꯧꯔꯤꯒꯦ ꯍꯥ
ꯁꯨꯃ ꯂꯩꯔꯤꯌꯦ
ꯎꯝ
ꯃꯃꯥꯟꯅꯕꯤꯉꯩꯗꯨꯗꯤ ꯑꯥꯗ ꯀꯥꯗ ꯂꯩꯍꯧꯕ꯭ꯔꯣ
ꯑꯧ ꯏꯃꯥꯟꯅꯕꯤ ꯀꯥꯗ ꯂꯩꯍꯧꯋꯦ
ꯑꯣ ꯃꯣꯏꯗꯤ ꯂꯥꯏꯔꯤꯛ ꯄꯥꯅꯕ꯭ꯔꯣ
ꯑꯥ ꯑꯃꯗꯤ ꯋꯥꯔꯤ ꯁꯥꯟꯅꯔꯒ ꯂꯩꯌꯦ
ꯑꯣ ꯃꯩꯇꯩ ꯉꯥꯛꯇꯔꯣ
ꯅꯠꯇꯦ ꯍꯦ ꯍꯦ ꯅꯪ
ꯑ
ꯍꯩꯅꯧ ꯆꯥꯅꯤꯡꯗ꯭ꯔꯣ
ꯆꯥꯅꯤꯡꯉꯦ ꯑꯃꯨꯟꯕ ꯑꯩꯈꯣꯏ ꯍꯩꯅꯧ ꯑꯝꯇ ꯃꯨꯟꯗ꯭ꯔꯤꯌꯦ
ꯍꯩꯅꯧ ꯃꯦꯠꯄ ꯆꯥꯅꯤꯡꯗꯦ ꯑꯩꯗꯤ
ꯀꯩꯒꯤ
ꯀꯩꯅꯣ ꯆꯥꯅꯤꯡꯑꯦ ꯑ ꯑꯥ ꯑꯁꯡꯕꯤꯗꯣ ꯆꯥꯅꯤꯡꯉꯦ
ꯑꯁ ꯑꯁꯪꯕꯗꯣ ꯑꯩꯗꯤ ꯆꯥꯕ ꯉꯝꯗꯦ ꯌꯥ ꯀꯨꯝꯃꯦ
ꯃꯦꯠꯂꯒ ꯃꯣꯔꯣꯛ ꯑꯇꯦꯛꯄ ꯍꯥꯞꯄꯒ ꯅꯨꯡꯁꯤ ꯍꯤꯗꯥꯛ ꯍꯥꯞꯄꯒ ꯆꯥꯕꯒꯤ ꯑ ꯃꯍꯥꯎꯗꯣ
ꯅꯍꯥꯟ ꯑꯩꯅ ꯑꯇꯦꯛꯄ ꯅꯠꯇꯦ ꯑꯁꯪꯕꯗꯣ ꯑꯗꯨꯗ ꯀꯩꯅꯣ ꯍꯥꯞꯄꯦꯕ ꯑ ꯃꯤꯃꯤ ꯃꯤꯃꯤ ꯍꯥꯞꯆꯜꯂꯨꯔꯦ ꯑꯗꯨꯒꯅꯦ ꯈꯪꯕ꯭ꯔꯥ ꯑꯁ ꯁꯤꯟꯕꯒ ꯃꯤꯃꯤꯒ ꯄꯥꯁꯟꯕꯗꯩ ꯑꯩꯗꯣ ꯑꯗꯨꯝ ꯆꯥꯅꯤꯡꯈꯤꯗ꯭ꯔꯦ ꯏꯕꯦꯝꯝ ꯍꯩꯅꯧ ꯃꯌꯥꯝ ꯃꯥꯡꯉꯦ ꯑꯥꯗ ꯍꯣꯁꯇꯦꯜꯗ ꯍꯥ
ꯃꯤꯃꯤ ꯍꯥꯞꯄꯗꯤ ꯀꯅꯥꯅ ꯇꯥꯛꯄꯤꯔꯤꯕ
ꯍꯣꯁꯇꯦꯜꯗ ꯂꯩꯕꯗ ꯆꯥꯕ ꯑꯩꯈꯣꯏ ꯏꯃꯥꯟꯅꯕꯤꯒꯩꯒ ꯑꯗꯨꯒꯅꯦ ꯑꯩꯅ ꯆꯥꯔꯒ ꯁꯤꯗ ꯌꯦꯡꯉꯦ ꯑꯗꯨꯒ ꯑꯝꯇ ꯍꯥꯎꯔꯝꯗꯕꯩ ꯋꯥꯅꯦ ꯑꯥꯗꯗꯤ ꯌꯥꯝ ꯍꯥꯎꯋꯦꯕ
ꯍꯣꯁꯇꯦꯜꯗꯗꯤ ꯄꯨꯡꯐꯪ ꯐꯪꯗꯕꯒꯤ ꯑꯣꯏꯔꯝꯅꯤ
ꯑꯗꯨꯒꯤꯁꯨ ꯑꯣꯏꯔꯝꯒꯗ꯭ꯔꯥ ꯑꯗꯨ ꯅꯠꯇ꯭ꯔꯒꯅ ꯃꯣꯏꯒꯤꯗꯨꯅ ꯍꯦꯟꯅ ꯍꯥꯎꯕ ꯑꯣꯏꯕꯩꯔꯥ ꯍꯥꯎꯒꯤ ꯌꯥꯝꯅ
ꯑ ꯈꯪꯗꯦꯗꯥ
ꯑꯁ ꯈꯪꯗꯦ ꯑꯩ ꯁꯝ ꯁꯥꯡꯅꯤꯡꯉꯛꯑꯦ ꯑꯃꯨꯛ ꯑꯃꯨꯛ ꯑꯩꯅ ꯔꯤꯒ꯭ꯔꯦꯠ ꯆꯥꯗ꯭ꯔꯦꯅ ꯇꯧꯔꯒ ꯁꯝ ꯑꯃꯨꯛ ꯁꯥꯡꯅꯤꯡꯉꯛꯑꯦ ꯍꯥꯏꯕ
ꯑꯣ ꯀꯩꯗꯒꯤ ꯁꯥꯡꯅꯤꯡꯉꯛꯏꯅꯣꯕ
ꯑꯩꯒꯤ ꯁꯝ ꯁꯥꯡꯉꯤꯀꯥꯟꯒꯤ ꯐꯣꯇꯣ ꯎꯕꯗꯒꯤ
ꯅꯛ ꯐꯣꯇꯣ ꯀꯥꯞꯄ ꯏꯁꯟꯅꯅꯤ ꯍꯥꯏ ꯁꯨꯛꯁꯥꯟꯗꯤ ꯁꯥꯟꯅꯗꯦ
ꯁꯪꯗꯦ ꯏꯕꯦꯝꯃ ꯐꯣꯇꯣ ꯀꯥꯞꯄꯒ
ꯍꯣꯏꯗꯨꯕꯨꯗꯤ ꯅꯠꯇ꯭ꯔꯥ
ꯁꯪꯗꯦ ꯍꯧꯖꯤꯛꯀꯥꯟ
ꯎꯝ
ꯍꯌꯦꯡ ꯑꯈꯣꯏꯒꯤ ꯐꯤ ꯐꯤꯌꯔꯋꯦꯜꯗ ꯊꯥꯔꯛꯀꯦ
ꯀꯩꯗꯣ ꯍꯣꯏ ꯑ ꯇꯥꯡ ꯇꯔꯥꯉꯥꯗꯀꯣ
ꯎꯝ ꯅꯣꯛꯅꯤꯡꯉꯤꯗ ꯐꯤꯔꯣꯋꯜ ꯆꯠꯇꯣꯏꯅꯦꯒꯥꯏ ꯇꯧꯁꯦ
ꯍꯥ ꯍꯥ ꯑꯩ ꯏꯃꯥꯟꯅꯕꯤ ꯑꯃ ꯃꯁꯝ ꯈꯣꯏꯕꯤꯒꯤꯗꯤ ꯇꯧꯈ꯭ꯔꯖꯥꯔꯥ ꯈꯪꯗꯦꯅꯦ
ꯇꯧꯔꯝꯕꯁꯨ ꯌꯥꯏ ꯃꯣꯏꯗꯤ
ꯑꯣ
ꯑꯆꯣ
ꯎꯝ
ꯄꯤꯁꯨꯝ ꯐꯣꯏꯅꯤꯡꯉꯤ
ꯐꯣꯏꯌꯨ ꯀꯩꯅꯣ ꯄꯥꯔꯂꯔ ꯆꯠꯂꯒꯔ ꯀꯩꯅꯣꯝ ꯐꯣꯏꯌꯨ ꯀꯩꯅꯣ
ꯅ ꯪ ꯄꯤꯁꯨꯝ ꯐꯣꯏꯕ ꯍꯩꯕ꯭ꯔꯣ
ꯍꯩꯇꯦꯍꯦ
ꯑꯩꯗꯤ ꯂꯪꯅ ꯇꯧꯔꯒ ꯐꯣꯏꯕꯗ ꯌꯥꯝ ꯐꯣꯏꯅꯤꯡꯉꯦ ꯍꯥꯏꯕ
ꯑꯩ ꯌꯥꯝ ꯐꯣꯏꯅꯤꯡꯉꯦ ꯍꯩꯖꯦ ꯏꯃꯥꯟꯅꯕꯤꯅ ꯍꯦꯛ ꯐꯣꯏꯕꯤꯌꯦ ꯑꯩ
ꯂꯪꯅ ꯄꯣꯏꯕ ꯍꯩꯕ ꯌꯥꯎꯕ꯭ꯔꯥ
ꯌꯥꯎꯌꯦꯍꯦ ꯃꯌꯥꯝ ꯌꯥꯎꯌꯦꯁ ꯀꯦꯕ ꯇꯝꯃꯨꯕ ꯀꯥꯡꯒꯨ
ꯏꯁ ꯑꯗꯨꯗꯤ ꯅꯪꯗꯤ ꯌꯥꯝ ꯐꯩꯅ
ꯑꯦ ꯑꯈꯣꯏ ꯔꯨꯝ ꯅꯠꯇꯤꯌꯦ ꯄꯥꯛ ꯄꯥꯛ ꯈꯪꯅꯗꯕ ꯃꯤ ꯎꯝꯍꯨꯝ ꯑꯃꯕꯨꯗꯤ ꯈꯪꯅꯩ ꯑꯃꯅꯍꯦ ꯇꯧꯕꯤꯗꯤ ꯑꯩꯗꯤ ꯄꯤꯁꯨꯝ ꯄꯥꯛ ꯂꯩꯇꯦꯕ
ꯎꯝ
ꯑꯗꯨꯗꯨꯅ ꯈꯪꯗꯦ ꯐꯖꯗꯦ ꯅꯪꯗꯧꯅ ꯄꯤꯁꯨꯝ ꯌꯥꯝ ꯍꯧꯗꯦ
ꯑꯩꯗꯤ ꯑꯁ ꯈꯪꯗꯦ ꯁꯨꯝ ꯌꯥꯝ ꯁꯣꯡꯉꯦ
ꯎꯝ ꯕꯤꯁꯨꯝꯗꯨꯁꯨ ꯌꯥꯝꯃꯦ
ꯑꯣ
ꯐꯤꯌꯔꯋꯦꯜ ꯑꯝꯇ ꯐꯣꯏꯗꯠꯂꯁꯤꯔꯛ ꯍꯪꯗꯦ
ꯐꯣꯏꯅꯉꯥꯏ ꯃꯤ ꯂꯩꯩꯇꯦ
ꯂꯩꯇꯦ
ꯅꯣꯏ ꯂꯩꯀꯥꯏꯗ ꯀꯦꯕ ꯇꯝꯕ ꯑꯃꯤ ꯂꯩꯇ꯭ꯔꯣ
ꯂꯩꯌꯦ ꯏꯃꯥꯟꯅꯕꯤꯕꯨꯗꯤ ꯑꯗꯨ ꯑꯣꯏꯔꯁꯨ ꯍꯥꯏꯕ ꯇꯥꯜꯂꯤꯗ ꯀꯃꯥꯏꯅ
ꯎꯝ ꯍꯣꯏ ꯑꯗꯨꯗꯤ ꯑꯩ ꯌꯥꯝ ꯍꯩꯅꯤꯡꯉꯦ ꯍꯥꯏꯕ ꯑꯗꯨ ꯇꯝꯕꯗꯤ ꯀꯥꯏꯖꯩ ꯑꯩ
ꯎꯝ ꯀꯦꯕ ꯃꯇꯝꯝꯁꯤꯔꯣ ꯅꯪ ꯊꯣꯛꯂꯛꯒ ꯑꯁ ꯍꯟꯅꯕꯨ ꯍꯟꯅꯨꯔꯅꯤꯗ ꯈꯔ ꯂꯩꯔꯗꯤ ꯍꯟꯅꯨꯔꯅꯤ
ꯍꯟꯅꯨ ꯍꯟꯅꯨꯔꯗ꯭ꯔ
ꯍꯜꯂꯨꯔꯅꯤ ꯀꯩꯅꯣ ꯈꯣꯏ ꯆꯍꯤ ꯌꯥꯝ ꯖꯜꯂꯛꯑꯅꯤꯌꯦ ꯅꯪ ꯊꯣꯛꯂꯛꯄꯗ ꯆꯍꯤ ꯅꯪꯗꯤ ꯈꯔ ꯑꯉꯥꯡ ꯑꯣꯏꯔꯝꯅꯤꯀꯣ ꯑꯩꯕꯨꯗꯤ ꯍꯟꯅꯨꯔꯦ ꯑꯗꯣ
ꯆꯠꯂꯍꯦ ꯆꯍꯤ ꯑꯃꯃꯨꯛ ꯈꯥꯏ ꯑꯅꯤꯃꯨꯛꯇ ꯍꯜꯂꯒꯅ ꯑꯗꯨꯃꯥꯏꯅ ꯇꯧꯔꯛꯀꯅꯨ
ꯍꯥ ꯍꯥ ꯈꯪꯗꯦ ꯑꯗꯨ ꯑꯣꯏꯔꯁꯨ ꯍꯅꯨꯔꯦ ꯑꯩꯗꯤ
ꯎꯝ ꯌꯥꯝ ꯊꯨꯅ ꯎꯅꯤꯡꯉꯕ꯭ꯔꯣ ꯅꯨꯄꯥ ꯑꯍꯟ ꯀꯣꯏꯕꯗꯒꯤ
ꯏꯁ ꯆꯠꯂꯣꯍꯦ ꯑꯗꯨꯏ ꯅꯠꯇꯦ ꯑꯩ ꯏꯁꯥꯅ ꯍꯅꯨꯔꯦ ꯍꯥꯏꯕ ꯎꯝ ꯍꯨꯝ ꯍꯨꯝ ꯈꯪꯉꯤ ꯈꯪꯉꯤ
ꯅꯪ ꯉꯍꯥꯟꯃꯨꯛ ꯑꯩ ꯈꯪꯅꯕ ꯅꯨꯄꯥ ꯍꯣꯏꯗꯥ ꯆꯠꯄ ꯌꯥꯎꯈ꯭ꯔꯦꯀꯣ
ꯌꯥꯎꯈ꯭ꯔꯦ ꯅꯪꯅ ꯍꯪꯉꯛꯄꯗꯣ
ꯑꯗꯨ ꯀꯃꯥꯏꯅ ꯇꯧꯕ꯭ꯔꯥ ꯃꯣꯏ ꯂꯩꯀꯥꯏꯗꯣ ꯃꯣꯏ ꯂꯝꯕꯤꯗꯣ
ꯎꯝ ꯅꯪꯒꯤ ꯅꯨꯄꯥꯒꯤ ꯍꯦꯛ ꯅꯥꯀꯟꯗ ꯂꯥꯏ ꯍꯔꯥꯎꯐꯝ ꯑꯃ ꯂꯩꯕꯅꯦ
ꯑꯗꯩ ꯂꯩꯍꯥꯎꯗꯨꯒꯤ ꯍꯦꯛ ꯑꯣꯄꯣꯖꯤꯠ ꯇꯔꯣ ꯃꯣꯏ ꯆꯪꯕ꯭ꯔꯕ
ꯑꯗꯨ ꯑꯗꯨꯗ ꯂꯦꯞꯄꯒ ꯂꯩꯕꯅꯦ ꯑꯗꯣ ꯃꯌꯨꯝ ꯗꯥꯏꯔꯦꯛꯇꯤ ꯈꯪꯗꯦ ꯑꯩꯗꯤ
ꯒꯦꯠ ꯑꯉꯥꯡꯕ ꯃꯆꯨ ꯎꯔꯛꯄ꯭ꯔꯥ
ꯑꯗꯨꯗꯤ ꯎꯔꯛꯇꯦ
ꯑꯁ ꯑꯗꯨꯗꯤ ꯅꯪ ꯃꯅꯨꯡ ꯌꯧꯗ꯭ꯔꯤꯗ
ꯎꯝ ꯀꯩꯅꯣ ꯅꯪ ꯎꯔꯕꯣ
ꯐꯣꯇꯣꯒꯨꯝꯕ ꯎꯕ ꯂꯝꯕꯤꯗ ꯑꯩꯈꯣꯏꯒꯤꯗ ꯃꯣꯏ ꯑꯗꯨ ꯂꯩꯀꯥꯏ ꯌꯦꯡꯕꯗꯣ ꯃꯥꯅ ꯍꯥꯏꯕꯤꯕ
ꯑꯩ ꯈꯪꯗꯦ ꯑꯗꯨꯗꯤ ꯄꯨꯔꯛ
ꯑꯣ ꯍꯣꯏ ꯑꯗꯨꯒꯤ ꯃꯇꯤꯛꯇꯣ ꯎꯕꯗꯨꯗ ꯈꯪꯕꯋꯥꯅꯤꯗ ꯑꯣ ꯅꯣꯏꯒꯤ ꯊꯣꯡꯒꯥꯟ ꯆꯪꯕꯝꯗꯣ ꯂꯝꯕꯤ ꯑꯣꯏꯅ ꯂꯩꯕ꯭ꯔꯥ ꯅꯠꯇ꯭ꯔꯒ ꯎꯕꯥꯛꯀꯨꯝꯕ ꯊꯥꯕ꯭ꯔꯥ
ꯅꯣꯏꯒꯤꯗꯨꯔꯣ
ꯑꯥꯎ
ꯊꯣꯡ ꯃꯆꯥꯝꯃ ꯂꯩꯕ ꯃꯥꯜꯂꯦ
ꯑꯗꯨꯅꯦ ꯊꯣꯡꯒꯨꯝꯕ ꯑꯃ ꯂꯩꯕ ꯃꯥꯜꯂꯦꯕ ꯏꯁꯨ ꯈꯒꯒꯨꯝꯕ ꯎꯕ ꯃꯥꯜꯂꯦꯕ
ꯑꯥ ꯑꯥ ꯑꯗꯨꯒꯤ ꯊꯣꯡꯗꯣ ꯑꯗꯨꯗꯣ ꯂꯥꯟꯊꯣꯛꯑꯒ ꯏꯊꯩꯔ ꯇꯨꯔꯦꯜꯔ ꯑꯃ ꯂꯩꯕꯅꯦꯕ
ꯎꯝ
ꯑꯗꯨꯒ ꯑꯗꯨꯗꯨꯒꯤ ꯎꯝ ꯅꯠꯇꯦ ꯍꯧꯖꯤꯛꯀꯤ ꯂꯥꯏ ꯍꯔꯥꯎꯕꯨꯡꯒꯤ ꯂꯩꯃꯥꯡꯗꯣ ꯂꯩꯔꯅꯤꯗꯅ
ꯎꯝ
ꯑꯗꯨꯒꯤ ꯂꯥꯏ ꯍꯔꯥꯎꯕꯝꯒꯤ ꯃꯅꯥꯛꯇꯨꯗ ꯁꯣꯔꯣꯛ ꯑꯃ ꯂꯩꯔꯅꯤ ꯁꯣꯔꯣꯛ ꯍꯥꯏꯒꯗ꯭ꯔꯥ ꯂꯩꯔꯛ ꯍꯥꯏꯒꯗ꯭ꯔꯥ ꯑꯗꯨꯒꯨꯝꯕ ꯂꯩꯔꯅꯤꯗꯅ ꯑꯗꯨꯗꯨꯒ ꯑꯗꯨꯗꯨꯒꯤ ꯃꯊꯪꯗ ꯑꯃꯨꯛ ꯎꯝ ꯎ ꯀꯩꯅꯣ ꯀꯦꯅꯦꯜꯂ ꯑꯗꯩ ꯏꯊꯩꯔꯥ ꯇꯨꯔꯦꯜꯂ ꯈꯪꯗꯦ ꯑꯗꯨꯃ ꯂꯩꯔꯅꯤ ꯑꯗꯨꯒꯤꯗꯨꯗ ꯃꯣꯏꯒꯤ ꯊꯣꯡ ꯃꯆꯥ ꯑꯃ ꯂꯩꯀꯣ ꯑꯗꯨꯒ ꯑ ꯑꯗꯨꯒꯤ ꯍꯦꯛ ꯅꯥꯀꯟꯗꯨꯗ ꯑꯃꯨꯛ ꯑꯣ ꯀꯩ ꯍꯥꯏꯗꯣꯏꯅꯣ ꯂꯥꯏꯔꯛꯇꯤ ꯅꯠꯇꯕꯤꯗ ꯈꯪꯗꯦ ꯑꯗꯨꯃꯥꯏꯅ ꯑꯃ ꯂꯩꯕꯅꯦ ꯑꯗꯨꯒꯤꯗꯨꯗ ꯊꯣꯛꯂꯛꯄꯅꯦ
ꯎꯝ ꯎꯝ ꯁꯤ ꯋꯤꯔꯤꯁꯦ ꯌꯥꯝ ꯅꯨꯡꯉꯥꯏꯔꯤꯌꯦ
ꯈꯪꯗꯦ ꯑꯗꯣ ꯈꯔꯗꯤ ꯁꯥꯡꯅ ꯆꯪꯒꯗ꯭ꯔꯥ ꯈꯪꯗꯦꯅꯦ ꯃꯣꯏꯒꯤꯗꯣ
ꯆꯪꯗꯦ ꯍꯥꯏꯕꯅꯦ ꯃꯥꯅꯗꯤ ꯑꯗꯣ ꯈꯪ
ꯍꯣꯏ ꯅꯪ ꯂꯨꯍꯣꯡꯕꯗ ꯌꯦꯡꯉꯁꯤ
ꯄꯛꯇꯦ ꯌꯥꯝꯅ ꯑꯩ ꯃꯥꯒ ꯂꯨꯍꯣꯡꯉꯣꯏ
ꯁꯦꯡꯉꯕꯣꯅꯦ꯫
ꯑꯩ ꯃꯥꯒ ꯂꯨꯍꯣꯡꯉꯣꯏꯌꯦ꯫
ꯑꯁꯦꯡꯕꯩ ꯁꯦꯡꯉꯕꫭ ꯍꯥꯏꯁꯦ꯫
ꯍꯥꯏꯗꯣꯛꯑ ꯂꯩꯔꯝꯗꯅ ꯏꯕꯦꯝꯃ ꯑꯩ ꯁꯤꯅꯅꯤꯀꯣ ꯑꯃꯨꯛꯀ꯫
ꯀꯅꯥ ꯍꯥꯏꯗꯣꯛꯇꯧꯔꯤꯒꯦ ꯅꯪ ꯅꯨꯄꯥꯜ ꯋꯥꯔꯤ ꯁꯥꯅꯗꯦ ꯏꯕꯦꯝꯃ꯫
ꯁꯅ ꯅꯤꯡꯕ꯭ꯔꫭ ꯁꯅꯒꯦꯔꯣ ꯅꯣꯡꯃ ꯀꯟꯐ꯭ꯔꯦꯟꯁꯇꯣ꯫
ꯇꯜꯂꯤꯗ ꯁꯥꯟꯅꯔꫭꯏ꯫
ꯅꯪ ꯅꯨꯄꯥꯅ ꯌꯥꯔꯣꯏꯗ꯭ꯔꯣ꯫
ꯌꯥꯅꯤꯗ ꯅꯪ ꯅꯨꯄꯥꯕꯨ ꯀꯩꯗꯧꯔꯒꯦ꯫
ꯌꯥꯗ꯭ꯔꯗꯤ ꯍꯥꯏꯔꯣꯁꯤꯅꯤ꯫
ꯑꯗꯨꯒꯨꯝꯕꯗꯤ ꯇꯧꯗꯦꯗ ꯑꯇꯣꯞꯄ ꯅꯨꯄꯥꯉꯩ꯫
ꯎꯝ ꯎꯝ ꯅꯪꯅ ꯅꯨꯄꯥ ꯀꯌꯥ ꯋꯥꯔꯤ ꯁꯥꯅ ꯗꯣꯏꯅꯣ꯫
ꯀꯔꯤ꯫
ꯅꯪꯕꯨ ꯅꯨꯄꯥ ꯀꯌꯥꯝ ꯋꯥꯔꯤ ꯁꯟꯅꯗꯣꯏꯅꯣ ꯁꯥꯟꯅꯁꯨ ꯁꯥꯟꯅꯗꯅ꯫
ꯍꯣꯏ ꯅꯨꯄꯥꯕꯨꯗꯤ ꯌꯥꯝꯕꯨꯗꯤ ꯋꯥꯔꯤ ꯁꯥꯟꯅꯕ ꯇꯤꯟꯅꯕꯗꯤ ꯇꯧꯗꯦ꯫
ꯅꯪ ꯇꯧꯗꯧꯅꯤꯅꯦ ꯍꯥꯆꯗꯅꯔꯝꯅꯤꯁꯦ ꯅꯨꯡ ꯁꯤꯖꯗꯅ ꯅꯠꯇ꯭ꯔꯣ꯫
ꯍꯥꯥ꯫
ꯄꯥꯈꯠꯆꯗꯅ ꯅꯨꯡꯁꯤꯖꯗꯅ ꯑꯣꯏꯔꯝꯅꯤ ꯍꯥꯏꯕ꯫
ꯍꯣꯏ ꯑꯗꯨꯒꯨꯝꯕꯁꯨ ꯑꯣꯏꯔꯝꯕ ꯌꯥꯏ꯫
ꯑ ꯃꯥꯥꯟꯅꯦ ꯃꯥꯥꯟꯅꯦ꯫
ꯑꯁ ꯊꯥꯏꯅꯗꯤꯀꯣ ꯑꯩꯅ ꯁꯨꯃꯥꯏꯅ ꯍꯥꯏꯕ ꯎꯝ ꯁ꯭ꯀꯨꯜ ꯏꯁꯄꯣꯔꯠꯇ ꯁꯥꯟꯅꯩꯗꯅ ꯐꯨꯠꯕꯣꯜ ꯁꯥꯟꯅꯩꯗꯅ ꯅꯤꯡꯁꯤꯡꯈꯤꯗꯅ ꯅꯪ ꯃꯥ ꯁꯥꯟꯅꯕ ꯅꯤꯡꯁꯤꯡꯕ꯭ꯔꯥ꯫
ꯏꯕꯥꯅꯤ ꯌꯦꯡꯕꯗꯨꯔꯣ꯫
ꯏꯕꯥꯅꯤꯉꯕ ꯑꯗꯣ ꯅꯪ ꯁꯨꯃꯥꯏꯅꯝꯃꯤꯕ ꯃꯥꯗꯤ ꯕꯣꯜ ꯈꯔ ꯍꯩꯌꯣ ꯃꯥꯂꯦꯀꯣ ꯅꯪ ꯊꯥꯏꯅ ꯍꯥꯏꯕꯅꯦꯕ ꯅꯪꯉꯣꯟꯗ꯫
ꯎꯝ꯫
ꯑ ꯊꯥꯢꯅ ꯃꯇꯝꯗꯨꯗ ꯃꯦꯁꯦꯁ ꯊꯥꯟꯅꯕ ꯀꯥꯟꯗ ꯑꯩꯅ ꯅꯪꯁꯦ ꯕꯣꯜ ꯍꯩꯕ꯭ꯔꯣ ꯕꯣꯜ ꯁꯥꯟꯅꯕ꯭ꯔꯣꯒꯨꯝꯕ ꯍꯪꯉꯦꯕ ꯑꯗꯨ ꯃꯥ ꯇꯝꯗꯨꯗ꯫
ꯎꯝ꯫
ꯑꯗꯨꯗꯨꯒ ꯃꯥꯅ ꯍꯟꯗꯛ ꯁꯦ ꯑꯩ ꯃꯥꯒꯤ ꯀꯣꯜꯒꯨꯝꯕꯁꯦ ꯌꯥꯝ ꯂꯥꯏꯊꯣꯛꯑꯦꯕ ꯑꯩ ꯄꯥꯏꯈꯠꯇꯦꯕ꯫
ꯎꯝ꯫
ꯑꯗꯨꯗꯨꯒꯤ꯫ ꯕꯣꯜꯅꯤ ꯍꯥꯏꯔꯗꯤ ꯑꯩꯕꯨ ꯀꯥꯎꯊꯣꯛꯄ ꯑꯩ ꯕꯣꯜ ꯁꯟꯅꯗꯕꯒꯤ ꯅꯪ ꯄꯥꯝꯗꯕ ꯅꯠꯇ꯭ꯔꯣ ꯀꯥꯢ꯫
ꯃꯥ ꯕꯣꯜ ꯁꯥꯟꯅꯗꯕ꯭ꯔꯥꯅꯦ꯫
ꯁꯥꯟꯅꯗ꯭ꯔꯦꯌꯦ ꯍꯧꯖꯤꯛꯀꯥꯟ꯫
ꯎꯝ꯫
ꯌꯥꯝ ꯅꯣꯛꯅꯤꯡꯕꯅꯦ ꯐꯨꯅꯤꯡꯕꯅ꯫
ꯎꯝ ꯃꯥꯗꯤ ꯅꯤꯡꯁꯤꯡꯉꯝꯃꯤꯖꯥꯠ ꯑꯣꯏꯔꯦ꯫
ꯎꯝ꫰꫰
ꯇꯝ ꯌꯥꯝ ꯍꯦꯟꯈ꯭ꯔꯕꯖꯥꯠ ꯅꯪ ꯅꯃꯥꯟꯅꯕ ꯐꯨꯗꯠꯅꯤꯡꯕꯅ ꯑꯩ꯫
ꯢꯁ ꯑꯩ ꯏꯃꯥꯟꯅꯕ ꯅꯠꯇꯦꯍꯦ ꯃꯥꯕꯨ ꯀꯅꯥꯅ
ꯑ ꯗꯨꯕꯨꯛ ꯃꯥꯒꯤ ꯅꯨꯄꯤ ꯍꯥꯟꯅꯒꯤ ꯅꯨꯄꯤꯗꯣ ꯈꯪꯕ꯭ꯔꯥ
ꯈꯪꯉꯦ
ꯑ ꯑꯗꯨꯅ ꯃꯥꯕꯨ ꯅꯨꯡꯁꯤꯕꯗꯤ ꯂꯩꯇ꯭ꯔꯦ ꯃꯦꯁꯦꯁꯇ ꯑꯃꯨꯛ ꯃꯨꯛ ꯊꯥꯕ ꯁꯥꯟꯅꯩ ꯍꯣꯏ ꯅꯨꯄꯤꯗꯨꯅ ꯃꯦꯁꯦꯁ ꯑꯃꯨꯃꯨꯛ ꯊꯥꯔꯛꯑꯦ ꯈꯪꯕ꯭ꯔꯣ ꯑꯗꯨꯒ ꯑꯩꯅꯅꯦ ꯎꯝ ꯈ ꯈꯔꯕꯨꯗꯤ ꯀꯨꯏꯔꯦ ꯍꯟꯗꯛ ꯍꯟꯗꯛ ꯍꯟꯗꯛꯆꯍꯤꯒꯤꯗꯤ ꯍꯟꯗꯛ ꯆꯍꯤꯒꯤꯅꯦꯕ
ꯎꯝ
ꯑꯗꯨꯗꯨꯒ ꯅꯍꯥꯟꯃꯨꯛꯁꯦ ꯑꯩꯅ ꯃꯥꯒꯤ ꯐꯣꯇꯣ ꯁ꯭ꯇꯣꯔꯤ ꯊꯝꯃꯦꯕ ꯈꯪꯕ꯭ꯔꯥ
ꯎꯝ
ꯑꯗꯨꯗ ꯀꯩꯅꯣꯅ ꯅꯨꯄꯤꯗꯨꯅ ꯑ ꯌꯥꯗꯦꯀꯣ ꯃꯥꯗꯤ ꯀꯃꯥꯏꯅ ꯇꯧꯔꯤꯒꯦꯒꯨꯝꯕ ꯍꯪꯉ ꯂꯩꯔꯅꯤ ꯗꯨꯝ ꯑꯩꯉꯣꯟꯗ ꯑꯩ ꯄꯥꯛ ꯈꯨꯝꯗꯝꯅꯤ ꯌꯥꯝ ꯄꯥꯛꯈꯨꯅꯣ ꯑꯗꯨꯗꯨꯒ ꯑ ꯃꯁꯛ ꯈꯪꯒꯨꯝ ꯇꯧꯋꯤꯀꯣ ꯇꯧꯔ ꯍꯣꯏ ꯈꯪꯉꯝꯅꯤ ꯍꯥꯏꯕ ꯑꯩꯅ ꯑꯩꯗꯣ ꯁꯛ ꯀꯥꯛꯄ ꯅꯠꯇꯕ ꯁꯨꯝ ꯇꯟꯕ ꯍꯥꯏꯇꯥꯔꯦ ꯃꯃꯥꯡꯉꯩꯗ
ꯅꯪꯉꯣꯟꯗ ꯊꯥꯔꯩꯔꯕ
ꯍꯣꯏ ꯑꯩꯉꯣꯟꯗꯁꯨ ꯊꯥꯔꯛꯑꯦ ꯅꯨꯄꯥꯗꯨꯗꯁꯨ ꯊꯥꯔꯛꯑꯦ ꯍꯥꯏꯕ
ꯑꯣ ꯃꯥꯗꯤ ꯀꯔꯤꯃꯨꯛ ꯅꯤꯡꯁꯤꯡꯉꯛꯄꯅꯣ ꯅꯨꯡꯉꯥꯏꯔꯤꯕꯣ ꯈꯛꯇꯪꯂ
ꯑꯝ ꯇꯥꯕ꯭ꯔꯣ ꯇꯧꯔ ꯇꯧꯔꯛꯑꯅꯤ ꯈꯪꯗꯦ ꯃꯕꯥꯅꯤꯅꯦ ꯃꯕꯥꯅꯤꯍꯩ ꯅꯨꯄꯤꯗꯣ ꯈꯔ ꯀꯥꯏ ꯀꯥꯏꯍꯧꯔꯛꯑꯦꯕ ꯍꯦꯛ ꯍꯦꯛ
ꯎꯝ
ꯆꯩꯅꯤꯡꯕꯅ ꯑꯩꯗꯤ ꯀꯥꯏꯍꯧꯔꯛꯃꯟꯕꯒꯤ ꯃꯥ ꯃꯥꯗꯣ ꯈꯪꯗꯦ ꯋꯥꯔꯤ ꯁꯥꯟꯅꯅꯤꯡꯕꯒꯤ ꯃꯥꯢꯞ ꯇꯥꯢꯞ ꯇꯧꯋꯦꯕ ꯑꯗꯨꯒꯤ ꯃ ꯃꯃꯥꯏ ꯅꯝꯕꯔꯗꯔ ꯀꯩꯅꯣꯝ ꯃꯦꯁꯦꯁ ꯊꯥꯔꯛꯑꯦꯅ ꯇꯧꯒꯤꯝꯅꯦꯕ ꯊꯥꯏꯅ
ꯎꯝ
ꯑꯗꯨ ꯈꯪꯗꯦ ꯀꯥꯎꯗꯤ ꯀꯥꯎꯔꯦ ꯑꯗꯨꯃꯥꯏꯗꯤ ꯍꯥꯢꯈꯤꯕꯅꯤ ꯃꯥꯅ
ꯍꯜꯂꯨꯔꯅꯨ ꯀꯩꯅꯣ
ꯍꯟꯗꯕꯅꯦꯍ ꯑꯦ ꯍꯜꯂꯗꯤ ꯀꯥꯏꯅꯔꯦ ꯑꯩꯗꯣ
ꯎꯝ
ꯎꯂ ꯌꯥꯗꯤ ꯅꯠꯇ꯭ꯔꯣ
ꯍꯣꯏ ꯌꯥꯔꯣꯏꯗꯣ ꯎꯗꯗ ꯃꯥꯗꯤ ꯅꯨꯄꯥ ꯈꯣꯏꯗ꯭ꯔꯕ ꯖꯥꯂꯥ
ꯍ ꯍꯣ ꯍꯣ
ꯀꯔꯤ
ꯇꯥꯗꯕ꯭ꯔꯣ ꯍꯥꯏꯕ